ꯎꯝ
ꯐꯣꯟ ꯅꯪ ꯉꯟ ꯉꯟꯅ ꯄꯥꯏꯈꯠꯇꯦ
ꯎꯝ ꯑꯩꯒꯤ ꯐꯤꯡꯒꯔ ꯄ꯭ꯔꯤꯟ ꯀꯅꯥꯅ ꯊꯒꯥꯏꯕꯅꯣ ꯑꯗꯨꯅ ꯆꯠꯇꯕꯒꯤ ꯄꯦꯇꯔꯟ ꯌꯦꯛꯄ
ꯑꯁ ꯏꯉꯣꯟ ꯕ꯭ꯂꯦ ꯑꯃꯨꯛ ꯇꯧꯔꯦꯍꯦ
ꯑꯦ ꯅꯪ ꯅꯠꯇ꯭ꯔꯗꯤ ꯀꯅꯥꯅ ꯃꯊꯜꯗꯔꯣ
ꯏꯊꯟꯇꯒꯤꯅꯦ ꯐꯣꯔꯅꯅꯦ ꯑꯩ ꯑꯩ ꯈꯨꯠꯅꯗꯤ ꯊꯨꯒꯥꯏꯕ ꯅꯠꯇꯦꯕ
ꯃꯥꯅꯦ ꯃꯥꯅꯦ ꯅꯪꯒꯤ ꯐꯣꯟꯗꯣ ꯑꯩꯅ ꯇꯧꯔꯗꯤ ꯅꯪ ꯑꯩ ꯍꯥꯠꯇꯣꯛꯑꯅꯤ
ꯑꯁ ꯑ ꯅꯧꯕ ꯑꯃꯨꯛꯈ ꯂꯧꯎꯅꯤ ꯍꯥꯏꯕꯒꯤ ꯇꯧꯕꯅꯦ ꯑꯪ
ꯅꯪꯗꯤꯁꯨ ꯑꯩ ꯊꯨꯒꯥꯏꯒꯦ
ꯅꯨꯄꯤ ꯅꯨꯄꯤ
ꯀꯥꯏꯗꯅ‌ꯣ ꯅꯪ
ꯍꯥꯥ
ꯃꯤꯇꯣꯞꯀꯤ ꯃꯈꯣꯟ ꯇꯥꯏꯌ‌ꯦ
ꯅꯪꯒꯤ ꯗꯗꯥꯁꯨ ꯂꯩ ꯍꯥꯏ ꯍꯥ ꯑꯩꯈꯣꯏ ꯑꯩꯈꯣꯏꯗꯗꯤ ꯅꯨꯡꯁꯥꯕꯨꯗꯤ ꯊꯣꯛꯇꯦ ꯑꯗꯨꯗꯗꯤ ꯅꯨꯡꯁꯥ ꯊꯣꯛꯄ꯭ꯔꯣ
ꯊ‌ꯣꯛꯑꯦ
ꯁꯤꯗꯗꯤ ꯂꯣꯏ ꯃꯥꯝꯃꯦ ꯁꯤ ꯏꯪꯄꯣꯛꯗꯣ ꯀꯔꯤ ꯍꯥꯏꯕꯔ ꯅ‌ꯣꯏ ꯃꯤꯇꯩꯂꯣꯟꯗ ꯑꯠꯇꯤꯌꯥ ꯑꯈ‌ꯣꯏ ꯑꯈꯣꯏꯗꯗꯤ ꯑꯇꯤꯌꯥꯁꯦ ꯂꯣꯏ ꯄꯥꯝꯃꯦ
ꯅꯁꯥꯛ ꯊꯤꯕꯒꯤꯅꯤ ꯑꯗꯨꯗꯣ
ꯍꯥꯥ
ꯅꯁꯥꯛ ꯊꯤꯕꯒꯤꯅꯦꯕ ꯅꯪꯒꯤ ꯄꯥꯝꯗꯕꯒꯤ ꯅꯪ ꯄꯥꯝꯗꯕꯒꯤ
ꯍꯥꯏꯔ‌ꯣ ꯍꯥꯏꯔ‌ꯣ ꯑꯩꯗꯤ ꯁꯛ ꯊꯤꯕꯅꯦ ꯁꯛ ꯊꯤꯕꯅꯦ ꯁꯛ ꯐꯖꯕꯖ‌ꯦ ꯑꯩꯗꯤ ꯁꯛ ꯊꯤꯕꯅꯦ ꯁꯛ ꯊꯤꯕ ꯅꯨꯄꯥꯅ‌ꯦ ꯁꯛ ꯐꯖꯥ ꯐꯖꯥꯕ ꯅꯨꯄꯥ ꯌꯥꯎꯕꯅꯤꯅ ꯅꯣꯏꯒꯨꯝꯕꯗꯤ ꯑꯩꯈꯣꯏꯗꯗꯤ ꯂꯥꯏꯁꯨ ꯂꯥꯏꯔꯕꯅꯤꯅ ꯍꯥ ꯍꯥ ꯉꯁꯤ ꯋꯦꯗꯔꯁꯦ ꯅꯨꯡꯉꯥꯏꯔꯅꯤ ꯔꯣꯃꯦꯟꯇꯤꯛꯁꯨ ꯔꯣꯃꯦꯟꯇꯤꯛ ꯋꯦꯗꯔ ꯑꯣꯏꯅ ꯇꯧꯋꯤꯗ ꯉꯔꯥꯡ ꯅꯨꯡꯗꯥꯡ ꯁꯤ ꯂꯝꯕꯤ ꯁꯦꯝꯗꯣꯏꯔꯅ ꯈꯟꯕ ꯁꯤ ꯁꯦꯝꯁꯨ ꯁꯦꯝꯗꯦ
ꯀꯩ ꯍꯥꯏꯅꯣ ꯅꯪ ꯇꯗꯦ
ꯑꯈ‌ꯣꯏ ꯂꯝꯕꯤꯗꯣ ꯁꯦꯝꯒꯗ꯭ꯔꯅ ꯈꯟꯕꯅꯦꯕ ꯉꯔꯥꯡ ꯅꯨꯡꯗꯥꯡꯗꯣ ꯇꯥꯛꯎꯗꯦꯕ ꯐꯣꯟ ꯇꯧ
ꯍꯥꯥ
ꯐꯣꯟ ꯇꯧꯕ ꯇꯟꯕ꯭ꯔꯣ ꯍꯧꯖꯤꯛ
ꯂꯩꯇꯦ ꯏꯁꯥ ꯌꯥ ꯋꯥꯏ
ꯑ ꯑꯗꯨꯗꯤ ꯐꯔꯦ ꯐꯔꯦ ꯊꯝꯃꯒꯦꯀꯣ
ꯅꯪꯅ ꯑꯄꯥꯝꯕꯅꯦ ꯑꯅꯤꯡꯕꯅꯦ
ꯑꯥ ꯑꯥ ꯅꯪ ꯏꯟꯇꯔꯦꯁ ꯑꯣꯏꯗ꯭ꯔꯗꯤ